ꯑꯦꯦꯁꯦ ꯇꯧꯕꯗꯤ ꯁꯨꯝ ꯆꯠꯂꯤꯅꯦ ꯃꯔꯤꯔꯛ ꯇꯧꯈ꯭ꯔꯁꯨ
ꯌꯥꯏꯑꯕ ꯑꯩꯅ ꯍꯥꯏꯔꯤꯁꯦ ꯅꯪ ꯑꯩꯅ ꯍꯥꯏꯁꯦ ꯅꯪ ꯒ꯭ꯌꯥꯟ ꯇꯥꯗꯕ ꯃꯥꯜꯂꯦ ꯃꯍꯩꯔꯛ ꯇꯧꯕꯗꯣ ꯃꯍꯩꯔꯛꯇꯤ ꯍꯦꯟꯅ ꯇꯧꯕꯗꯣ ꯌꯥꯏꯌꯦ ꯄꯩꯁꯥ ꯄꯥꯡꯉꯣ ꯍꯥꯏꯕ ꯈꯛꯇꯅꯤ
ꯎꯝ
ꯑꯩ ꯍꯥꯏꯁꯦ ꯈꯪꯕ꯭ꯔꯣ
ꯈꯪꯉꯦ ꯈꯪꯉꯦ
ꯑꯗꯨꯝ ꯋꯥꯔꯤ ꯁꯥꯟꯅꯕꯕꯨꯗꯤ ꯌꯥꯏꯑꯕ ꯑꯗꯣ ꯄꯩꯁꯥ
ꯑꯍꯥꯟꯕꯩ ꯑꯃꯅ ꯑꯩꯅ ꯅꯍꯥꯟꯃꯨꯛ ꯀꯣꯜ ꯇꯧꯕꯗꯣ ꯑꯅꯤꯁꯨꯕꯩꯗꯣ ꯑꯗꯨꯗꯗꯤ ꯅꯪꯅ ꯄꯥꯏꯍꯧꯗ꯭ꯔꯕꯅꯦ
ꯍꯣꯏ ꯑꯗꯨꯗꯤ ꯀꯥꯏ ꯑꯗꯨꯅꯤꯗꯣ ꯇꯧꯔꯁꯤ ꯀꯩ ꯇꯧꯔꯀꯦ
ꯍ ꯃꯊꯪꯅ ꯅꯪꯅ ꯇꯧꯔꯛꯇꯧꯕ
ꯎꯝ ꯑꯩ ꯑꯃꯨꯛ ꯇꯧꯔꯛꯀꯦ
ꯍ
ꯑꯗꯣ ꯅꯪꯅ ꯑꯩꯈꯣꯏ ꯃꯥꯥꯏ ꯅꯝꯕꯔꯗ ꯇꯧꯔꯛꯑꯁꯨ ꯌꯥꯏ ꯑꯩꯣꯏ ꯃꯥꯥꯏ ꯆꯥꯛ ꯉꯁꯥꯏꯌꯨ ꯀꯩ ꯊꯣꯡꯕ ꯂꯩ ꯌꯦꯟꯖꯥꯡꯁꯨ ꯏꯔꯨꯝ ꯍꯔꯁ ꯑꯩꯈꯣꯏ ꯃꯥꯏ ꯅꯝꯕꯔ ꯍꯥꯏꯗꯤ ꯁꯤꯒꯤꯗ ꯍꯥꯞꯄꯣ ꯑꯩꯈꯣꯏ ꯃꯥ ꯑꯗꯣ ꯑꯣꯐꯤꯁꯩꯗ ꯄꯥꯏꯌꯦꯕ ꯄꯥꯏꯌꯦꯕ ꯑꯩꯈꯣꯏ ꯃꯥꯏ ꯅꯝꯕꯔ ꯂꯣꯏꯅ ꯁꯤꯗ ꯍꯥꯞꯄ ꯁꯤꯖꯤꯟꯅꯩꯕ ꯐꯣꯟ ꯅꯝꯕꯔ ꯑꯁꯦꯡꯕꯥꯎꯕꯨꯗꯤ ꯃꯥ ꯄꯥꯏꯕ
ꯁꯤꯒꯤꯁꯦ ꯐꯣꯟ ꯄꯩꯁꯥ ꯌꯥꯎꯗꯗꯤ ꯇꯧ ꯌꯥꯕ꯭ꯔꯥ
ꯌꯥꯜꯦꯗꯤꯌꯥꯥꯏ ꯀꯩꯅꯣ ꯆꯥꯔꯤꯗꯣ ꯆꯥꯔꯛꯀꯅꯣ ꯀꯧꯕ꯭ꯔꯥ ꯀꯧꯕ꯭ꯔꯥ ꯃꯤꯅ ꯑꯁꯤ ꯃꯤꯅ ꯑꯃꯨꯛ ꯇꯥꯗꯣꯏꯅꯦ ꯍꯥꯏꯕ ꯃꯤꯅ ꯑꯃꯨꯛ ꯇꯥꯗ꯭ꯅꯤ ꯍꯥꯏꯕ ꯑꯃ ꯈꯣꯟꯗꯣꯏ ꯌꯥꯝꯅ
ꯇꯥꯔꯖꯈꯣꯏꯅꯧꯔꯒꯦ
ꯊꯥꯔꯁꯨ ꯀꯩꯗꯧꯔꯒꯦ ꯀꯥꯏꯅ ꯌꯥꯝ ꯐꯥꯎꯋꯦ ꯋꯥꯔꯕ ꯑꯩꯈꯣꯏ ꯃꯥꯥꯏ ꯅꯝꯕꯔꯗꯣ ꯈꯪꯉꯤꯗꯅ ꯑꯗꯨ ꯁꯤꯗꯕꯨꯗ ꯍꯥꯏꯔꯝꯒꯦ
ꯀꯥꯏ ꯃꯦꯁꯦꯖꯇ ꯊꯥꯔꯃꯣ
ꯑꯥ ꯁꯤꯗꯥ ꯑꯃꯨꯛ ꯇꯔꯔꯁꯤꯦ ꯍꯥꯏꯀꯣ
ꯄꯩꯁꯥꯥꯁꯦ ꯆꯠ ꯆꯠ ꯆꯪꯉꯛꯄꯤꯔꯕ
ꯚ ꯆꯪꯉꯛꯇꯦꯍꯦ ꯉꯁꯤ ꯉꯁꯤ ꯑꯩꯒꯤ ꯑꯦꯀꯥꯎꯟꯗ ꯔꯤꯐ꯭ꯂꯦꯛ ꯇꯧꯔꯛꯑꯗꯤ ꯑꯗꯨꯝ ꯍꯌꯦꯡꯒꯨꯝꯕꯗ ꯆꯪꯉꯛꯑꯦ ꯑꯗꯨꯗꯣ ꯑꯗꯣ ꯆꯪꯉꯛꯇꯕꯁꯨ ꯌꯥꯎꯋꯤ ꯑꯩꯒꯤ ꯑꯃ ꯑꯍꯦꯟꯕꯗꯣ ꯑꯩꯒꯤꯨꯡ ꯃꯌꯥꯝ ꯐꯪꯕꯣꯟꯗꯣ ꯑꯗꯨꯗꯤ ꯆꯪꯉꯛꯇꯦꯀꯣ ꯃꯥ ꯄꯔ ꯍꯧꯖ ꯄꯤꯔ
ꯃꯤꯗꯨ ꯃꯤꯗꯤ ꯋꯥꯠꯇ꯭ꯔꯦꯅꯦ ꯁꯤꯒꯤ
ꯃꯖ ꯃꯤꯗꯤ ꯋꯥꯠꯇꯦ ꯑꯩ ꯑꯩ ꯏꯃꯥꯟꯅꯕꯤꯗꯨꯁꯨ ꯅꯪ ꯑꯗꯨꯝ ꯁꯥꯟꯅꯑꯣ ꯌꯥꯏꯌꯦ ꯅꯪꯅ ꯇꯟꯗ꯭ꯔꯒꯗꯤ ꯃꯥꯁꯨ ꯑꯗꯨꯝ ꯌꯥꯕꯅꯦꯅ ꯑꯗꯨꯝ ꯑꯩꯁꯨ
ꯀꯥꯏ ꯆꯠꯇ꯭ꯔꯣ
ꯑꯦ ꯏꯀꯥꯟꯅ ꯂ ꯑꯗꯨꯝ ꯃꯤꯡꯁꯨ ꯃꯥꯟꯅꯅꯤ ꯃꯥꯅꯦ ꯌꯥꯕꯅꯤ ꯑꯗꯨꯝ ꯑꯗꯨ ꯑꯗꯨꯝ ꯁꯥꯟꯅꯕ ꯑꯗꯨꯝ ꯂꯥꯏꯔꯤꯛꯝ ꯑꯩꯗꯤ ꯋꯥꯔꯤ ꯑꯇꯣꯞꯄ ꯏꯕꯥꯅꯤꯅꯤꯅ ꯑꯃꯨꯛ ꯑꯗꯨꯝ ꯑꯗꯨꯗ ꯍꯥꯏꯅꯕꯁꯨ ꯌꯥꯏ ꯃꯥꯅ ꯍꯥꯏꯐꯦꯠ ꯍꯦꯛ ꯀꯣꯏꯅꯔꯒꯁꯨ ꯍꯥꯏꯗꯤ ꯂꯩꯗꯅ ꯑꯗꯨꯝ ꯑꯗꯨꯗ ꯆꯥꯛ ꯆꯥꯔꯕ ꯈꯣꯠꯂꯕꯣ ꯑꯗꯒꯤ ꯇꯧꯕꯤꯔꯣ ꯇꯣꯏꯔꯒ ꯆꯩꯣꯏꯔꯒ ꯍꯥꯏꯅ ꯑꯗꯨꯝ ꯌꯥꯏꯗꯅ ꯅꯪꯉ ꯑꯇꯣꯞ ꯄ ꯅꯪ ꯅꯪ ꯅꯝꯕꯔ ꯑꯃ ꯍꯥꯄꯛꯀꯅꯦꯗ ꯑꯗꯨꯁꯨ ꯍꯥꯞꯄꯛꯒꯗꯨꯗ ꯇꯧꯒꯦꯗꯤ ꯌꯥꯏ ꯑꯗꯣ ꯅꯪꯒꯤꯗꯣ ꯅꯝꯕꯔ ꯂꯩꯇꯕꯗꯨꯗ ꯍꯥꯏꯕꯅꯦ ꯑꯩꯉꯣꯟꯗ ꯍꯦꯟꯅ ꯑꯩ ꯑꯅꯤꯁꯦ ꯂꯣꯏꯔꯗꯤ ꯅꯪꯗꯤ ꯂꯣꯏꯔꯦꯗꯅ
ꯍꯄꯥꯛ ꯀꯦꯁꯦ ꯃꯊꯪ ꯃꯊꯪ
ꯍꯣꯏ ꯑꯗꯣ ꯅꯪꯒꯤ ꯑꯝꯇ ꯍꯥꯟꯅ ꯆꯪꯅꯕ ꯇꯧꯈꯤꯁꯦ
ꯍꯣꯏ ꯑꯩꯒꯤꯗꯣ ꯀꯟꯐꯥꯔꯝ ꯇꯥꯔꯒ ꯍꯥꯄ ꯀꯦꯇꯕꯨ
ꯅꯣꯡꯁꯦ ꯅꯨꯡꯗꯥꯡ ꯈꯨꯗꯤꯡꯒꯤ ꯇꯥꯕꯣ ꯀꯃꯥꯏꯅ ꯇꯧꯋ ꯑꯩ ꯁꯝ ꯌꯥꯝ ꯁꯪꯅꯤꯡꯕ ꯋꯥꯅꯦ ꯍꯧꯖꯤꯛꯁꯦ
ꯁꯥꯡꯉ ꯁꯥꯡꯗꯅ ꯂꯩꯔꯕꯗꯨ
ꯑꯗꯨꯗꯤ ꯁꯤꯗ ꯑꯗꯨꯝ ꯈꯔ ꯈ ꯁꯪꯅꯤꯡꯈꯤ ꯍꯥꯏꯗꯩ ꯑꯁꯤ ꯑꯁꯤꯗꯒꯤ ꯈꯔꯒ ꯅꯥꯟꯊꯔꯛꯑꯒ ꯋꯥꯡꯒꯤ ꯁ꯭ꯋꯥꯏ ꯊꯦꯛꯄꯗ ꯁ꯭ꯋꯥꯏ ꯌꯧꯔꯗꯤ ꯌꯥꯔꯦ
ꯅꯪꯒꯤꯁꯦ ꯍꯦꯔꯣꯅꯤ ꯁꯥꯅꯤꯡꯉꯤꯅꯦ ꯈꯪꯉꯦꯅ
ꯑꯗꯨꯗ ꯊꯃꯗ ꯄꯝ
ꯑꯗꯨꯒꯕ ꯅꯪꯒꯤꯗꯤ ꯍꯦꯔꯣꯏꯟ ꯁꯥꯅꯤꯡꯉꯅꯦꯕ
ꯍ
ꯂꯩꯅꯤꯡꯉꯤꯅꯦ ꯅꯪꯒꯤꯁꯦ
ꯌꯥꯝꯊꯗꯅ ꯌꯥꯏꯉ ꯊꯔꯤꯁꯦ ꯀꯥꯏꯗ ꯅꯪ ꯀꯩꯗꯧꯅꯣ ꯀꯣꯛ ꯀꯥ ꯀꯣꯛ ꯀꯥ ꯌꯥꯝ ꯇꯧꯔꯤꯅꯣ ꯀꯔꯤꯒꯤꯅꯣ ꯅꯪꯅ ꯑꯗꯨ ꯐ
ꯪꯅꯪꯁꯨ ꯖꯨ ꯆꯥꯖꯨ ꯌꯥꯝꯝ ꯇꯣꯏꯗꯣ ꯀꯩꯒꯤꯅꯣꯃ
ꯑꯩ ꯇꯧꯗꯒꯦꯁꯨꯨ ꯆꯥ
ꯏꯁꯤꯡ ꯊꯥꯡꯖꯤꯜꯂꯨꯕ
ꯎꯝ ꯅꯪ ꯏꯁꯤꯡꯗꯣ ꯀꯌꯥ ꯄꯤꯌꯥ ꯅꯪ ꯂꯧ
ꯐꯤꯞꯇꯤ ꯐꯤꯞꯇꯤ ꯅꯪꯒꯦ
ꯑꯩꯈꯣꯏ ꯖꯥꯔ ꯂꯧꯗꯦ ꯑꯩꯈꯣꯏ ꯃꯈꯥꯗꯒꯤ ꯐꯤꯜꯇꯔꯗ ꯌꯥꯔ ꯊꯛꯑꯦ
ꯎ ꯖꯥꯔ ꯂꯧꯅꯤꯍꯦ ꯅꯪꯕꯣ
ꯖꯥꯔꯗꯣ ꯂꯧꯈꯤꯕꯕꯨꯗꯤ ꯈꯜꯂꯝꯃꯅ ꯑꯗꯨꯝ ꯂꯧꯗ꯭ꯔꯕ
ꯃꯣꯏꯗꯣ ꯑꯩ ꯏꯁꯤꯡꯗꯨꯕꯨ ꯆꯥ ꯌꯥꯕ꯭ꯔꯥ ꯊꯥꯒ ꯌꯥꯕ꯭ꯔꯥ
ꯑ ꯑꯗꯨꯝ ꯌꯥꯏꯌꯦ
ꯑ ꯈꯥꯇꯥ ꯍꯕ ꯆꯥꯅꯦꯅꯦ
ꯑꯗꯨ ꯏꯁꯤꯡꯁꯦ ꯈꯔꯕꯨꯗꯤ ꯍꯥꯎꯇꯦ
ꯁꯥꯥꯔ ꯂꯑꯣꯖꯥ ꯅꯣꯏ ꯑꯗꯨꯋꯥꯏꯗ ꯃꯅꯨꯡꯗ ꯂꯩꯇ꯭ꯔꯣꯖꯥꯠ
ꯑ ꯖꯥꯔꯗꯣ ꯂꯧꯅꯩꯌꯦ ꯑꯁꯤ ꯍꯣꯁꯇꯦꯜꯒꯤ ꯊꯤꯡꯖꯤꯜꯂꯒ ꯖꯥꯔ ꯃꯈꯥꯗ ꯂꯧꯔꯒ ꯂꯧꯅꯩꯌꯦ ꯑꯗꯨꯕꯨꯗꯤ ꯂꯧꯒꯦ ꯃꯊꯪꯗ ꯂꯧꯔꯒꯦ ꯍꯟꯗꯛꯇꯤ ꯇꯣꯛꯑꯅꯤ ꯑꯗꯨ ꯃꯊꯪꯁꯦ ꯍꯣꯁꯇꯦꯜꯁꯦ ꯍꯣꯡꯅꯤ ꯍꯣꯡꯉꯦ ꯈꯪꯗ꯭ꯔꯤꯦ ꯑꯗꯨꯅ ꯑꯗꯨꯗ ꯑꯩꯅ ꯂꯧꯔꯦ ꯒ꯭ꯌꯥꯟ ꯇꯥꯗ꯭ꯔꯤꯑꯕ
ꯍꯣꯏ ꯃꯥ ꯐꯣꯟ ꯇꯧꯔꯛꯏꯅꯦ
ꯑꯣ ꯑ ꯑ ꯄꯥꯈꯥꯅꯤ ꯅꯪ ꯀꯔꯤꯅꯣ ꯌꯥꯝ ꯆꯥꯔꯤꯗꯣ ꯅꯪ ꯉꯁꯤ ꯂꯣꯏꯔ ꯆꯎꯒꯗꯕ ꯁꯣꯛ ꯆꯥꯛꯣꯛ ꯆꯥꯛꯣꯛꯀ ꯌꯥꯝ ꯇꯥꯅꯤꯡꯗꯌꯦ ꯌ ꯊꯅꯤꯡꯗꯤꯒꯤ ꯆꯥꯛ ꯆꯥꯛ ꯆꯣꯛ ꯆ
ꯋꯥꯔꯤ ꯁꯥꯟꯅꯔꯤꯅꯦ ꯑꯗꯨ ꯂꯩꯒꯠ ꯔꯣꯃꯤ ꯆꯥꯄꯣ ꯆꯥꯕꯕ
ꯇꯨꯃꯤꯠ ꯂꯩꯕ ꯍꯥꯏꯁꯨ ꯅꯠꯇꯦ ꯑꯩꯅ ꯍꯥꯏꯗꯤ ꯋꯥꯗ ꯅꯟꯅꯔꯁꯨ ꯍꯥꯏꯗꯤ ꯆꯣꯛ ꯆꯥꯛ ꯆꯣꯛ ꯆꯥꯃꯤꯟꯅꯀꯣꯕ ꯃꯤꯅ ꯍꯟꯗꯛꯄꯠꯂ ꯀꯔꯤꯅꯣ ꯁꯤ ꯅꯨꯄꯤꯁꯤꯅ ꯆꯥꯔꯤꯁꯤꯕꯣ ꯀꯥꯏ ꯍꯥꯏꯅꯔꯅꯦ ꯍꯥꯏꯕ
ꯃꯤ ꯈꯪꯗꯧꯁꯨ ꯅꯠꯇꯕꯗꯨꯕꯨ ꯑꯁꯤꯒꯤ ꯅꯨꯄꯤꯁꯦ ꯀꯩꯅꯣꯗꯅꯦ ꯃꯤꯡꯗꯒꯤ ꯃꯊꯥꯗꯒꯤ ꯂꯣꯏꯅ ꯁꯛꯈꯛ ꯎꯍꯜꯂꯒ ꯉꯥꯡꯍꯟꯗꯧꯁꯦ ꯃꯥꯅꯔꯦ
ꯈꯪꯕ ꯑꯗꯨ ꯁ
ꯀꯅꯥꯗꯣꯅ ꯂꯪꯊꯏ ꯀꯥꯏꯔꯤꯗꯣ
ꯏꯀꯥꯏꯗꯦ ꯀꯅꯥꯗ ꯀꯥꯏꯗꯔꯛꯒꯦ ꯑꯗꯨꯁꯨ ꯃꯣꯏ ꯔꯦꯀꯣꯔꯠ ꯇꯧꯕꯅꯤꯅ ꯑꯁ ꯑꯩꯒꯤꯗꯤ ꯑꯩꯒꯤ ꯏꯃꯥꯟꯅꯕꯤꯗ ꯇꯥꯔꯛꯑꯦ ꯑꯩꯒꯥꯟ ꯑꯩꯒ ꯑꯩꯈꯣꯏꯁꯤ ꯀ ꯅꯥꯀꯟꯗ ꯂꯩꯕ ꯑꯉꯥꯡꯗꯨꯒ ꯋꯥꯔꯤꯁꯟꯅꯅꯕꯗꯣ ꯄꯅꯤ ꯗꯕ ꯅ ꯏꯊꯟꯇ ꯃꯥꯅ ꯃꯥꯅ ꯏꯁꯀ꯭ꯔꯤꯟ ꯔꯦꯀꯣꯔꯗꯤꯡ ꯇꯧꯔ ꯊꯥꯔꯛꯑꯦꯕ ꯑꯩꯉꯣꯟꯗ ꯑꯩꯅ ꯇꯥꯅꯤꯡꯗꯕꯅ
ꯅꯪꯒꯤꯗꯣ ꯃꯣꯏꯗ ꯇꯥꯔꯤꯔꯕ
ꯑꯩ ꯍꯩꯅ ꯃꯉꯣꯟꯗ ꯊꯥꯔꯗꯣ ꯃꯥꯒ ꯁꯥꯟꯅꯕꯗꯤ ꯅꯠꯇꯦꯕ ꯑꯇꯣꯞꯄꯒ ꯁꯥꯟꯅꯕꯅꯦꯕ ꯑꯩ ꯁꯥꯟꯅꯕꯗꯣ
ꯎꯝ
ꯑꯗ ꯄꯅꯤꯗꯦꯕ ꯌꯥ ꯅꯪ ꯇꯥꯔ ꯈꯪꯉ
ꯃꯇꯦꯛ ꯃꯇꯦꯛ ꯀꯛꯑꯒꯅꯤꯅꯦ
ꯍꯣꯏ ꯃ ꯃꯊꯦ ꯃꯊꯦꯛ ꯀꯥꯂꯅꯤ
ꯁꯤꯁꯦ ꯀꯩꯒꯤꯗꯤ ꯑꯣꯏꯖꯥꯠꯅꯣ
ꯑꯩꯅ ꯍꯥꯏꯗꯨꯗꯤ ꯑꯁꯤ ꯃꯔꯝꯗ ꯌꯥꯝ ꯁꯥꯟꯅꯔꯣꯏꯁꯦ ꯑꯇꯣꯞꯄ ꯃꯝ ꯁꯥꯟꯅꯁꯤ
ꯑ
ꯃꯣꯏ ꯃꯃꯥꯡꯗ ꯍꯥꯏ ꯌꯥꯗꯔꯣ
ꯑꯥ ꯌꯥꯏꯑꯦ ꯌꯥꯎꯋꯦ ꯑꯩꯅꯒ ꯑꯗꯨꯝ ꯋꯥꯍꯩ ꯍꯟꯗꯣꯛꯄꯗꯒ ꯑꯗꯨꯝ ꯁꯥꯟꯅꯕ ꯑꯗꯨꯏꯁꯨ ꯅꯨꯡꯉꯥꯏꯇꯦꯅ ꯃꯣꯏꯅ ꯁꯥꯟꯅꯒꯅꯣ ꯍꯥꯏꯔꯅꯦ
ꯎꯝ
ꯁꯨꯝ ꯂꯩ ꯄꯥꯗ ꯅꯠꯇ꯭ꯔꯣ ꯑꯗꯨ ꯂꯣꯏꯔ ꯀꯝꯃꯣ
ꯎꯝ ꯄꯥꯗꯣꯏꯩꯅ
ꯎ ꯃꯣꯏꯁꯦ ꯑꯩꯈꯣꯏꯁꯦ ꯆꯥꯛꯀꯥꯟ ꯑꯩꯩꯅ ꯆꯥꯛ ꯊꯣꯡꯉꯔ ꯑꯗꯨ ꯉꯅꯨꯡꯁꯥꯌꯣꯛꯇꯤ ꯂꯩꯌꯦꯦ ꯌꯦꯟꯁꯥꯡꯗꯣ ꯑꯗꯨꯒ ꯌꯦꯔꯨꯝ ꯑꯅꯤ ꯂꯩ ꯌꯦꯔꯨꯝ ꯑꯅꯤꯁꯨ ꯍꯧꯗꯣꯛꯀꯦ ꯅꯠꯇ꯭ꯔꯦ ꯄꯨꯡꯗꯅꯤ ꯁꯥꯅ ꯁꯥꯕꯒ
ꯑꯆꯥ
ꯑꯗꯨꯗ ꯍꯧꯄꯣꯛꯒ ꯆꯊꯣꯛꯑꯒꯦ ꯃꯖꯥ ꯊꯑꯧꯕ ꯏꯠꯇ ꯎꯝ ꯑꯩ ꯃꯥꯟꯕꯒ ꯆꯗꯣꯏꯅꯦ ꯑꯩ ꯉꯁꯥꯏ ꯑꯌꯨꯛ ꯆꯥꯛ ꯆꯥꯗꯤꯌꯦ ꯉꯥꯁꯥꯏ ꯑꯌꯨꯛ ꯆꯥꯛ ꯆꯥꯗ꯭ꯔꯤ ꯑꯩ ꯃꯄꯥꯟꯗꯨꯗ ꯑꯆꯥꯄꯣ ꯆꯥꯔꯛꯄ꯭ꯔ ꯑꯗꯨꯝ ꯄꯨꯛ ꯊꯜꯂꯦ ꯑꯗꯨꯝ ꯆꯗꯦ ꯃꯥ
ꯊꯣꯛ ꯊꯣꯛꯇꯅ ꯆꯥꯔ ꯃꯥꯜꯂꯦꯗ ꯅꯣꯏꯅ ꯅꯣꯏꯈꯜꯂꯤꯕ ꯏꯕꯦꯝꯃꯥ
ꯆꯥꯗꯦꯃꯦ ꯉꯁꯤ ꯈꯛꯅꯦ ꯇꯣ ꯁꯤ ꯀꯥꯗ ꯂꯩꯔꯗꯤ ꯀꯥꯗ ꯂꯩꯔꯤ ꯆꯥꯛꯇꯣ ꯊꯣꯡꯉ ꯆꯗꯧꯕ
ꯉꯥꯡ ꯅꯍꯥꯟꯇꯩ ꯏꯅꯥꯛꯇ ꯂꯛꯑꯥ ꯆꯥꯔꯝꯃꯤꯗꯨꯁꯨ ꯉꯁꯤ ꯈꯛꯇꯅꯤ
ꯑꯗꯨꯅ ꯊꯣꯛꯂꯛꯄꯩꯅꯤꯅ ꯀꯥꯗ ꯂꯩꯔꯗꯤ ꯆꯥꯛ ꯇꯣ ꯊꯣꯡꯉꯥ ꯆꯥꯗꯣꯏꯅꯦ ꯀꯔꯤꯅꯣ
ꯑꯠ ꯆꯥ ꯑꯆꯥ
ꯃꯣꯏ ꯋꯥꯔꯤꯁꯦ ꯂꯣꯏꯔꯦ ꯑꯥ ꯑꯪ ꯐꯔꯦ ꯊꯝꯃꯣ ꯊꯝꯃꯣ ꯅꯪ
ꯊꯝꯃꯒꯦ
ꯍꯣꯏ ꯍꯣꯏ ꯑꯩ ꯑꯩ ꯑꯃꯨꯛ ꯉꯛꯂꯩ ꯇꯧꯔꯛꯀꯦ꯫
ꯍꯣꯏ ꯈꯣꯏ ꯃꯥ ꯋꯥꯔꯤ ꯁꯥꯟꯅꯔꯨꯒꯦ
ꯍꯣꯏ ꯁꯅꯔꯣ
ꯎꯝ